ꯇꯥꯔꯕꯣ ꯑꯥꯎ ꯇꯥꯔꯦ ꯇꯥꯔꯦ
ꯑꯥ ꯀꯩꯗꯧꯔꯤꯒꯦ
ꯀꯩꯁꯨ ꯇꯧꯗꯦ ꯐꯝꯃꯤꯌꯦ ꯇꯨꯡꯒꯩ ꯇꯨꯡꯃꯨꯔꯥ ꯍꯧꯒꯠꯂꯒ
ꯎꯝ ꯀꯩ ꯑꯦꯟꯁꯥꯡ ꯆꯥꯒꯦ
ꯀꯩ ꯌꯦꯟꯖꯥꯡꯗꯣꯅꯣ ꯉꯁꯤ ꯀꯔꯤ ꯍꯋꯥꯏ ꯊꯣꯡꯕ ꯑꯅꯦ ꯁꯤꯡꯖꯨ ꯑꯅꯦ ꯆꯥꯏ ꯄꯥꯐꯣꯔ ꯑꯝꯅꯦ ꯅꯣꯏꯗꯤ
ꯎꯝ ꯑꯣ ꯑꯩꯗꯤ ꯈꯣꯡꯗꯨꯝ ꯊꯣꯡꯉꯦ
ꯎꯝ ꯍꯥꯎꯕ꯭ꯔꯣ
ꯍꯥꯎꯏꯤ ꯎ ꯃꯣꯔꯣꯛ ꯑꯃ ꯃꯦꯠꯂꯦ ꯈꯣꯡꯗꯝ ꯊꯣꯡꯉꯦ ꯍꯥꯎꯏꯤ ꯉꯔꯥꯡ ꯉꯔꯥꯡ ꯅꯤꯡꯊꯧꯔꯦꯅ ꯄꯣꯔꯛꯦ ꯉꯥꯡ ꯈꯔ ꯂꯧꯍꯧꯋꯦ ꯑꯗꯨ ꯇꯥꯎꯔꯦ
ꯑꯣ ꯍꯥꯎꯔꯦ ꯑꯗꯨꯗꯤ ꯗꯨꯀꯥꯟ ꯎ ꯂꯩꯔꯣ
ꯗꯨꯀꯥꯟ ꯂꯩꯌꯦ
ꯗ
ꯀꯩꯅꯣꯗꯤ ꯅꯣꯏꯗꯤ ꯆꯥꯛꯇꯤ ꯀꯅꯥ ꯍꯥꯟ ꯆꯥꯔꯤꯅꯣ ꯀꯃꯥꯏꯅ ꯇꯧꯒꯦ
ꯆꯥꯛ ꯑꯗꯨꯝ ꯆꯥꯛꯊꯣꯡꯕꯤ ꯂꯩꯌꯦꯕꯀꯣ
ꯑꯥ
ꯑꯗꯨꯅ ꯑꯗꯨꯝ ꯑꯩꯈꯣꯏ ꯈꯨꯂꯞꯀꯤ ꯊꯣꯡꯉꯒ ꯑꯗꯨꯝ ꯆꯥꯏꯅꯤ ꯃꯥ
ꯎ
ꯃꯥꯁꯨ ꯁꯤꯗ ꯑꯗꯨꯝ ꯂꯩꯌꯦ ꯀꯛꯆꯤꯡꯗꯒꯤꯅꯦ
ꯑ ꯀꯛꯆꯤꯡ ꯑꯈꯥ ꯀꯛꯆꯤꯡꯗꯒꯤ
ꯅꯠꯇꯦ ꯑꯩꯈꯣꯏ ꯃꯃꯥꯡꯒꯤꯗꯣ ꯅꯠꯇꯦ ꯑꯥꯁꯣꯝꯒꯤꯗꯣ
ꯆꯉꯥꯏꯁꯦ
ꯍꯣꯏ ꯑꯗꯨ ꯈꯪꯗꯦ ꯈꯥꯒ ꯑꯩꯈꯣꯏ ꯍꯣꯏ ꯑꯗꯨꯗꯒꯤ ꯑꯣꯏꯗꯣꯏꯕ ꯃꯥꯁꯦ ꯑꯗꯨꯝ ꯂꯩꯌꯦ ꯑꯍꯟꯅ ꯕꯕꯥꯁꯦ
ꯑꯍꯜ
ꯑꯍꯟ ꯑ ꯃꯥꯗꯤ ꯈꯔ ꯑꯍꯟ ꯑꯣꯏꯔꯌꯦꯕ ꯏꯅꯦ
ꯀꯩꯅꯣꯗꯤ ꯃꯤ ꯀꯌꯥꯃꯨꯛꯇꯤ ꯂꯩꯒꯦ
ꯍꯧꯖꯤꯛ ꯃꯤ ꯀꯨꯟꯅꯤꯄꯥꯟꯃꯨꯛ ꯂꯩꯌꯦ ꯀ ꯀꯨꯟꯊ꯭ꯔꯥꯍꯨꯝꯗꯣꯏ ꯂꯩꯒꯗꯕꯅꯦꯕ
ꯑꯥ
ꯈꯔ ꯆꯪꯅꯔꯛꯇ꯭ꯔꯤ ꯍꯧꯖꯤꯛ ꯀꯨ ꯅꯤꯄꯥꯟꯃꯨꯛ ꯂꯩꯔꯦꯅ
ꯎꯝ ꯑꯣ ꯆ
ꯑꯥ ꯆꯉ ꯀꯇꯦ ꯀꯥ ꯑꯍꯥꯡꯕꯁꯨ ꯂꯩꯗ ꯕꯨꯛ ꯇꯧꯔꯛꯇꯕꯁꯨ ꯂꯩꯕ ꯑꯗꯣ ꯃꯣꯏꯗꯤ ꯌꯦꯡꯕ ꯂꯥꯛꯅꯔꯁꯤꯅꯤ
ꯑ ꯐꯔꯦ ꯐꯔꯦ ꯑꯗꯨꯅꯗ ꯂꯩꯕ ꯑꯪ ꯃꯤ ꯈꯔ ꯀꯣꯝꯃꯦꯅ ꯇꯧꯕ ꯑꯃꯨꯃꯨꯛ ꯂꯥꯛꯑꯦ
ꯎ
ꯃꯤ ꯑꯃꯕꯨꯥꯎ ꯂꯥꯛꯇꯉꯩ ꯆ
ꯑꯥꯎ ꯂꯥꯎ ꯊꯥꯕ ꯌꯥꯕ ꯑꯣꯏꯗꯤ ꯑꯗꯨꯝ ꯌꯥꯕ ꯄꯣꯟꯅ ꯐꯠꯇ꯭ꯔꯗꯤ ꯌꯥꯗꯕꯅꯤ ꯕ꯭ꯂꯨꯇꯨꯠ ꯁꯝꯝꯕꯁꯨ ꯇꯥꯗꯕꯅꯤꯅ ꯁꯨꯃꯥꯏꯅ ꯑꯗꯨꯝ ꯁꯥꯟꯅꯕꯅ ꯅꯨꯡꯉꯥꯏꯕꯅꯦꯕ ꯂꯨꯠꯇ ꯁꯝꯕꯁꯨ ꯅꯪꯅ ꯍꯌꯦꯡ ꯈꯔ ꯅꯨꯡꯉꯥꯏꯇꯕꯅꯦꯕ ꯇꯥꯕꯗ ꯑꯗꯨ ꯁ ꯂꯥꯎ ꯊꯕꯝꯁꯨ ꯌꯥꯎꯗꯦ ꯂ ꯊꯛ ꯌꯥꯎꯅꯤꯅ ꯑꯗꯨꯝ ꯂꯥꯎ ꯊꯥꯔꯒ ꯊꯞ ꯌꯥꯕ
ꯌꯥꯎꯗꯦ ꯂꯥꯎꯊꯥꯕꯜꯁꯨ
ꯑ ꯌꯥꯎꯗꯕ
ꯎꯝ
ꯏꯌꯥꯔꯄꯤꯤꯁ ꯍꯥꯞꯄꯁꯨ ꯅꯪꯅ ꯉꯥꯡꯕꯗꯣ ꯍꯌꯦꯡ ꯃꯣꯏꯅ ꯑꯩꯈꯣꯏ ꯋꯥꯔꯤ ꯁꯥꯟꯅꯕꯁꯤꯁꯦ ꯑꯃꯨꯛ ꯃꯣꯏ ꯃꯩꯇꯩ ꯃꯌꯦꯛꯅ ꯏꯊꯣꯛꯄꯗꯣ ꯑꯗꯨ ꯃꯣꯏꯅ ꯄꯨꯊꯣꯛꯇꯣꯏꯅꯦꯕ ꯏꯕꯥꯅꯤꯅ ꯁꯥꯟꯅꯔꯤꯕ ꯑꯣꯗꯤꯌꯣꯁꯤꯡꯁꯦ ꯃꯇꯦꯛ ꯃꯇꯦꯛ
ꯑꯥ
ꯑꯗꯨꯗ ꯃꯣꯏꯅ ꯇꯥꯕ ꯅꯨꯡꯉꯥꯏꯔꯣꯏꯗꯣꯏ
ꯎꯝ ꯈꯪꯗꯦ ꯆꯕ
ꯍꯧꯖꯤꯛꯇꯤ ꯐꯣꯟ ꯋꯥꯔꯤ ꯁꯥꯟꯅꯔꯒ ꯃꯦꯟꯕ ꯈꯣꯠꯄꯁꯨ ꯎ ꯃꯦꯟꯕ ꯈꯣꯠꯄꯁꯨ ꯇꯧꯗ꯭ꯔꯕꯅꯦꯗ ꯑꯗꯨꯝ ꯄꯠ ꯂꯥꯎ ꯆꯠꯂꯒ ꯑꯗꯨꯝ ꯇꯧꯒꯗꯕ ꯅꯝꯕꯔꯗꯨꯣ ꯏꯔꯣꯅ ꯇꯧꯔꯕꯅꯦ ꯍꯥꯟꯅꯗꯤ ꯃꯦꯜꯂꯝꯕꯅꯦ ꯍꯧꯖꯤꯛꯇꯤ ꯌꯥꯔꯕꯅꯦ ꯑꯩꯁꯨ ꯉꯔꯥꯡ ꯑꯩꯈꯣꯏꯁꯦꯅ ꯑꯗꯨꯗ ꯆꯪꯉꯣ ꯑꯗꯨꯗ ꯆꯪꯉꯣ ꯇꯧꯋꯦ ꯉꯔꯥꯡ ꯅꯨꯡꯗꯥꯡ ꯌꯥꯏ ꯑꯩꯁꯨ ꯉꯁꯤꯒꯤ ꯑꯝꯇ ꯆꯪꯕꯤꯗꯦ ꯇꯨꯝꯕꯗ ꯇꯨꯝꯕꯗ ꯀꯥ
ꯐꯣꯟ ꯑꯍꯨꯝ ꯃꯔꯤꯔꯛꯄꯨ ꯁꯥꯟꯅꯔꯗꯤ ꯑꯗꯨꯝ ꯁꯥꯗꯤ ꯊꯥꯔꯛꯄꯅꯤꯗ ꯄꯩꯁꯥ ꯑꯩꯁꯨ ꯂꯨꯄꯥ ꯆꯅꯤꯗ ꯀꯩꯅꯣꯝꯗꯤ ꯆꯪꯗꯦ ꯉꯥꯏ ꯍꯥꯏꯗꯣ
ꯆꯥꯝꯃꯉꯥꯒ ꯃꯔꯐꯨꯒ ꯃꯥꯄꯜꯂ ꯀꯩꯅꯣꯝ ꯉꯥꯏꯂꯦ
ꯑꯣ ꯆꯪꯉꯛꯑꯅꯤꯗ ꯑꯗꯨꯗꯤ ꯑꯁ ꯂꯤꯁꯤꯡ ꯐꯥꯍꯜꯂꯣ ꯂꯤꯁꯤꯡ ꯂꯤꯁꯤꯡ ꯐꯥꯍꯜꯂꯣ ꯑꯩꯁꯨ ꯆꯥꯝꯃꯉꯥ ꯄꯦ ꯀ
ꯑꯗꯨꯅꯤꯅꯍꯥꯛ ꯅꯆꯦꯒ ꯑꯅꯤꯔꯛꯂꯥ ꯀꯌꯥꯅꯣ ꯑꯃ ꯁꯥꯈꯔꯦ
ꯎꯝ
ꯑꯗꯒꯤ ꯉꯔꯥꯡ ꯁꯥꯁꯦꯅ ꯇꯧꯔꯒꯔ ꯆꯦ
ꯑꯗꯣ ꯅꯪ ꯀꯩ ꯅꯪ ꯌꯥꯎ ꯅꯆꯥ ꯅꯨꯨꯄꯥꯗꯤ ꯃꯩꯇꯩ ꯃꯤ ꯀꯩꯅꯣ ꯇꯧꯕ ꯍꯩꯔꯝꯅꯤꯌꯦ ꯅꯪ ꯐꯣꯟꯗꯨꯗ ꯑꯗꯨꯝ ꯅꯨꯡꯗꯥꯡ ꯅꯨꯡꯗꯥꯡ ꯉꯥꯏꯍꯥꯛ ꯑꯃꯨꯛ ꯃꯤ ꯀꯩꯅꯣ ꯇꯧꯋꯦ ꯍꯥꯏꯔꯗꯤ ꯋꯥꯠꯂꯦ ꯍꯥꯏ ꯃꯣꯏ ꯂꯧꯗ꯭ꯔꯦ ꯍꯥꯏꯕ꯭ꯔꯥ ꯀꯩꯅꯣꯝ ꯍꯥꯏꯕ ꯀꯩꯅꯣꯝ ꯍꯥꯏꯕꯅꯦ ꯑꯗꯨ ꯇꯧꯍꯜꯂꯨꯅꯦ
ꯎ ꯁꯤ ꯁꯤꯒꯤꯁꯦ ꯂꯣꯏꯔ ꯇꯧꯔꯛꯀꯗꯕꯅꯦꯗꯥꯅꯦ
ꯑꯥ ꯁꯤ ꯑꯗꯨ ꯂꯣꯏꯔ ꯇꯧꯕꯅꯦꯕ ꯑꯗꯨꯣ ꯌꯥꯎꯁꯜꯂꯛꯣꯕ ꯅꯪ ꯍꯩꯇ꯭ꯔꯁꯨ ꯅꯆꯥꯅ ꯅꯨꯄꯥꯗꯤ ꯍꯩꯅꯤꯅꯅꯦ
ꯑ ꯑꯗꯥꯏ ꯇꯧꯒꯦ ꯇꯧꯅ
ꯐꯪꯐꯝ ꯂꯩꯉꯥꯏꯗ ꯐꯪꯍꯧꯔ ꯂꯣꯏꯔꯦ ꯁꯨꯃꯥꯏꯅ ꯀꯅꯥ ꯄꯩꯁꯥ ꯈꯈꯣꯏꯗꯩ ꯀꯛ ꯀꯈꯤꯕꯁꯨ ꯅꯠꯇꯦ ꯁꯤꯗꯤ ꯑꯃꯁꯨ ꯅꯠꯇꯦ ꯁꯤ ꯐꯩꯌꯦꯕ ꯑꯗꯨꯝ ꯂꯧꯍꯧꯕꯅ ꯐꯩ
ꯑꯗꯨꯅꯦ ꯐꯩꯌꯦ ꯑꯩꯈꯣꯏ ꯄꯩꯁꯥ ꯊꯣꯛꯆꯗꯕ ꯑꯩꯈꯣꯏꯗꯗꯤ ꯌꯥꯝ ꯀꯥꯟꯅꯈ꯭ꯔꯖꯥꯠꯅꯤ
ꯃꯥꯅꯦ
ꯄꯩꯁꯥ ꯑꯋꯥꯕ ꯈꯣꯏ ꯂꯩꯗꯦꯕꯀꯣ
ꯃꯥꯅꯦ ꯃꯥꯅꯤ
ꯄꯩꯁꯥ ꯖꯣꯝ ꯖꯣꯝ ꯊꯣꯛꯄ ꯃꯤꯗꯕꯨꯗꯤ ꯀꯩꯁꯨ ꯂꯣꯏꯇꯦꯕ
ꯍꯣꯏ ꯀꯩꯁꯨ ꯂꯩꯔꯦ ꯑꯩꯈꯣꯏꯕꯨꯗꯤ ꯁꯨꯃꯥꯏꯅ ꯇꯧꯕꯤꯔꯒꯦ ꯐꯅꯤꯦ
ꯌꯥꯝ ꯀꯥꯟꯅ ꯉꯖꯥꯅꯤ
ꯎꯝ
ꯎꯝ ꯂꯩ ꯂꯩꯇꯕ ꯑꯩꯈꯣꯏꯒꯤꯗꯤ ꯌꯥꯝꯅ ꯁꯤꯒꯨꯝꯕꯁꯦ ꯀꯥꯟꯅꯩꯌꯦꯕ ꯑꯩꯈꯣꯏꯗꯗꯤ
ꯁꯥꯗ꯭ꯔꯣ ꯗꯨꯀꯥꯟꯗꯣ
ꯆꯥꯏꯌꯦ ꯐꯦꯜ ꯑꯗꯨꯝ ꯍꯨꯝꯃꯤꯁꯦ ꯑꯗꯩ ꯑꯩ ꯋꯥꯔꯤ ꯁꯥꯕ ꯆꯥꯔꯔꯣꯏꯕ
ꯎꯝ
ꯀ ꯑꯗꯨ ꯑꯉꯥꯡ ꯑꯃ ꯄꯣꯠꯂ ꯂꯥꯛꯑꯅꯤ ꯉꯥ ꯌꯥꯝ ꯀꯜꯂꯦ ꯉꯥ ꯎꯝ
ꯌꯥ ꯌꯥꯝ ꯆꯋꯥꯏ
ꯑꯗꯒꯤꯅꯦꯒ ꯀꯞꯇꯣꯏꯅꯦ ꯑꯉꯥꯡ ꯕꯣꯏꯁꯇ ꯅꯣꯛ ꯃꯤꯉꯦ ꯁꯥꯏꯌꯦ ꯌꯥꯝꯅ
ꯋꯥꯔꯤꯗ
ꯁꯥꯍꯖꯦ ꯁꯥꯍꯖꯦ
ꯅꯪ ꯁꯪꯉ ꯁꯪꯉꯀꯥꯟꯗ ꯅꯪꯕꯨ ꯁꯪꯕ꯭ꯔꯣ ꯈꯣꯠꯄ꯭ꯔꯣ ꯍꯥꯏꯕꯗꯣ ꯍꯥꯏꯔꯛꯑꯣ
ꯍꯥꯏꯔꯛꯀꯦ ꯍꯥꯏꯔꯛꯀꯦ ꯑꯩꯁꯨ ꯑꯩꯁꯨ ꯑꯩꯈꯣꯏ ꯆꯦꯠꯅ ꯐꯣꯟ ꯇꯧꯔꯛꯑꯝꯅꯤ ꯌꯥꯔꯗꯤ ꯅꯪꯉꯣꯟꯗ ꯇꯧꯕꯤꯌꯣ ꯑꯩ ꯅꯪ ꯅꯝꯕꯔꯗꯣ ꯏꯊꯣꯛꯀꯦ ꯉꯁꯥꯏ ꯈꯜꯂꯝꯕꯅꯦ ꯀꯥꯎꯔꯦ ꯑꯗꯨꯝ
ꯎꯝ ꯏꯊꯣꯛꯑꯣ ꯑꯩꯁꯨ ꯏꯊꯣꯛꯑꯒ ꯊꯝꯃꯤꯃꯤ ꯕꯣꯏꯗ ꯂꯣꯏꯅ
ꯏꯊꯣꯛ ꯏꯊꯣꯛꯇꯗꯤ ꯀꯥꯏꯗꯒꯤ ꯅꯝꯕ ꯆꯤꯟꯐꯥ ꯄꯨꯕꯗꯣ ꯑ ꯑꯩꯈꯣꯏꯆꯦꯒꯤ ꯇꯧ ꯑꯩꯈꯣꯏ ꯆꯦꯒꯤ ꯇꯧꯃꯟꯗꯅ ꯚꯥꯕꯨꯔꯦ
ꯆꯥꯄꯪꯉꯅꯤꯅ
ꯃꯥꯅꯦ ꯏꯊꯣꯛꯑ ꯊꯝꯝꯕꯗ ꯐꯩꯗ
ꯍ ꯍ ꯍ ꯍꯣ ꯑꯣ ꯀꯩꯅꯣꯗꯤ ꯍꯣꯔꯦꯟ ꯅꯨꯡꯗꯥꯡꯁꯨ ꯁꯥꯖꯩ
ꯍꯣ ꯍꯣꯏ ꯁꯥꯖꯦ
ꯑꯝ
ꯑꯁꯥꯅ ꯑꯗꯨꯝ ꯇꯀ ꯃꯤꯅꯤꯠ ꯇꯔꯥ ꯇꯔꯥꯃꯥꯊꯣꯏ ꯃꯤꯅꯤꯠ ꯇꯔꯥ ꯇꯔꯥꯃꯥꯊꯣꯏ ꯌꯧ ꯌꯧ ꯌꯧꯔꯒ ꯑꯗꯨꯝ ꯆꯠꯈꯤꯕꯅꯦꯕ ꯑꯗꯨꯕꯨ ꯑꯗꯨꯝ ꯁꯥꯟꯅꯕꯤ ꯂꯣꯏꯔꯦ ꯑꯩꯈꯣꯏ
ꯎꯝ ꯑꯗꯨ ꯃꯤꯅꯤꯠꯇꯣ ꯑꯗꯨꯃꯥꯏ ꯇꯔ ꯈꯔ ꯍꯦꯜꯂꯛꯄ ꯑꯗꯨꯗꯥꯋꯥꯏꯐꯣ ꯑꯗꯨꯝ
ꯍ
ꯁꯃꯅꯤ ꯃ ꯃ ꯈꯥꯗ ꯎꯠꯇ ꯎꯝ ꯀꯔꯤꯂ ꯒꯥꯔꯤ ꯃꯄꯣ ꯑꯩ ꯁꯣꯔꯣꯛꯑꯅꯤꯅ ꯈꯔꯗ
ꯑꯣꯏ ꯑꯗꯨ ꯌꯥꯝ ꯇꯥꯕ ꯑꯣꯏꯒꯦꯗ ꯀꯩꯁꯨꯕꯨꯗꯤ
ꯐꯥꯏꯗꯅꯦ ꯔꯟꯖꯤ ꯇꯥꯏꯕ ꯁꯥꯕꯗꯅꯦ ꯃꯤꯅꯤꯠ ꯌꯧꯗꯕꯤꯒꯤ ꯇꯠꯈꯤꯑꯕ ꯀꯩꯒꯤꯅꯣ ꯍꯣꯡꯗꯦ
ꯅ ꯅꯨꯡꯉꯥꯏꯔꯝꯃꯔꯣꯏ ꯑꯗꯨ ꯑꯣꯏꯔꯝꯃꯅꯤ
ꯑꯗꯨ ꯀꯩꯅꯣꯗꯤ ꯑꯗꯨꯝ ꯊꯣꯛꯂꯑꯦ ꯑꯗꯨꯒ ꯑꯥ ꯃꯣꯏ ꯂꯣꯏꯕꯒꯤꯗꯣ
ꯎꯝ
ꯑꯗꯨ ꯑꯗꯨꯝ ꯊꯣꯛꯂꯛꯑꯦꯕ ꯑꯗꯨꯒ
ꯎꯝ
ꯅꯦꯠ ꯅꯨꯡꯉꯥꯏꯇꯕꯩꯔꯥ ꯀꯔꯤꯅꯣ ꯈꯪꯗꯦꯕ
ꯎꯝ ꯑꯩꯈꯣꯏꯗꯣ ꯅꯣꯏ ꯏꯕꯥꯅꯤ ꯁꯥꯟꯅꯕꯅ ꯁꯨꯡꯛꯇ ꯇꯥꯟꯅꯔꯣꯏꯗꯣꯏꯅꯤ ꯋꯥꯔꯤ ꯉꯥꯛ ꯁꯥꯟꯅꯔꯝꯃꯒ ꯍꯥ ꯍꯅ ꯑꯗꯨ ꯇꯧꯅ ꯂꯩꯗꯣꯏꯅꯦ
ꯍꯔꯗꯤ ꯇꯥꯏꯕ
ꯍꯥꯥ ꯅꯪꯁꯨ ꯑꯃꯨꯛ ꯆꯠꯄꯛꯑꯦ ꯎꯝ ꯍꯧꯖꯤꯛ ꯍꯧꯖꯤꯛ ꯆꯠꯇ꯭ꯔꯦ ꯍꯧꯛꯀꯤꯣ ꯔꯟꯖꯤꯇꯥ ꯏꯕꯥꯅꯤ ꯍꯥꯏꯕꯗꯨꯣ ꯆꯞꯄꯩ ꯆ꯭ꯔꯦ
ꯑ ꯑꯗꯨꯅꯦ ꯑꯗꯨꯃꯥꯏꯅ ꯇꯧꯋꯦꯕ ꯍꯥꯥꯟ ꯍꯥꯟꯅ ꯑꯃꯨꯛ ꯇꯧꯋꯦꯕ ꯍꯔꯖꯤ ꯇ ꯇꯔꯛ ꯀꯁꯨ ꯃꯤꯅꯤꯠ ꯌꯧꯗ꯭ꯔꯤꯉꯥꯏ ꯆꯠꯈ꯭ꯔꯦ ꯑꯗꯩ ꯅꯥꯎꯈꯩ ꯋꯥꯔꯤꯕꯥꯃꯨꯛ ꯁꯥꯏ ꯑꯗꯨꯁꯨ ꯃꯤ ꯌꯧꯗ꯭ꯔꯤꯉꯥꯏ ꯇꯠꯈꯤꯕ
ꯎꯝ
ꯑꯗꯨꯒ ꯃꯣꯏꯒꯤ ꯀꯩꯅꯣ ꯇꯧꯐꯝꯗꯨꯗꯤ ꯑꯗꯨꯝ ꯊꯣꯛꯂꯛꯄ
ꯍꯣꯏ
ꯀꯥꯏ ꯇꯅꯦ ꯈꯦ
ꯃꯣꯏ ꯅ ꯅꯨꯡꯉꯥꯏꯇꯗꯤ ꯑꯗꯨꯝ ꯇꯠꯄ ꯌꯥꯎꯒꯅꯦ
ꯑꯣ ꯅꯠ ꯅꯨꯡꯉꯥꯏꯇꯕ ꯑꯣꯏꯖꯂ ꯑꯗꯨ ꯔꯟꯖꯤꯅꯤ ꯍꯥꯏꯅꯩꯅꯦ ꯀꯔꯤ ꯑꯣꯏꯖꯥꯠꯅꯣ
ꯎꯝ ꯔꯟꯖꯤꯇꯥꯗꯤ ꯀꯌꯥꯝ ꯋꯥꯔꯤ ꯁꯥꯟꯅꯔꯔꯕꯒꯦ
ꯃꯥꯗꯨ ꯔꯥꯖꯤꯇꯥꯗ ꯑꯃꯨꯛ ꯐꯣꯟ ꯇꯧꯔꯣ ꯍꯪꯉꯦ
ꯎꯝ
ꯊꯠꯂꯤꯗ ꯅꯠꯇꯦ ꯀꯅꯥ ꯑꯣꯏꯅꯤꯒꯤ ꯃꯁꯥꯒꯤ ꯇꯠꯆꯈꯤꯕꯅꯤ ꯀꯩꯅꯣ
ꯎꯝ
ꯔꯣꯏ ꯉꯔꯥꯡ ꯆꯣ ꯃꯥꯅ ꯁꯥꯟꯅꯕꯗ ꯑꯃꯨꯛ ꯇꯧꯕ ꯃꯥꯅ ꯇꯧꯔꯛꯄ ꯑꯗꯨꯅ ꯏꯗ ꯀꯔ
ꯍꯣꯏ ꯅꯣꯏ ꯃꯩꯇꯩ ꯃꯌꯦꯛ ꯍꯩꯕ ꯈꯣꯠꯄ ꯀꯩꯅꯣ ꯇꯧꯗꯕ ꯅꯝꯕ ꯈꯣꯠꯄꯗꯣ ꯌꯥꯝ ꯆꯪꯕꯅꯦ ꯍꯥꯟꯅꯗꯤ ꯍꯧꯖꯤꯛ ꯍꯧꯖꯤꯛꯇꯤ ꯑꯗꯨꯝ ꯇꯛ ꯀꯛ ꯊꯠꯂ ꯇꯧꯐꯝ ꯊꯣꯛꯑꯃꯤꯅ ꯅꯣꯏꯗ ꯅꯨꯡꯉꯥꯏꯔꯝꯃꯅꯤ
ꯍꯅꯨꯡꯃꯦ ꯑꯗꯨ
ꯎꯝ
ꯑꯩ ꯈꯔ ꯃꯤꯦꯟꯕ ꯑꯃꯨꯛ ꯆꯪꯉꯝꯃꯦꯕ
ꯍꯣꯏ ꯃꯦꯟꯕ ꯆ ꯍꯧꯖꯤꯛꯇꯤ ꯃꯦꯟꯗ꯭ꯔꯕꯅꯦ
ꯍꯠꯇ ꯃꯇ꯭ꯔꯦ
ꯑ ꯑꯣꯈꯣꯏꯗꯤꯅ ꯑꯈꯣꯏ ꯃꯥꯜ ꯇꯧꯕꯤ ꯍꯥꯞꯆꯤꯟꯕꯤꯌꯣꯅ ꯍꯥꯏꯕꯅꯦ ꯑꯩꯈꯣꯏꯗꯣꯟꯗꯣꯟꯗ
ꯎ ꯍꯥꯞꯆꯔꯣ ꯅꯃꯥꯗꯤ ꯅꯃꯥꯒꯤ ꯀꯩꯅꯣꯗꯤ ꯄꯥꯏꯗ꯭ꯔꯣ
ꯄꯥꯏ ꯑꯩꯈꯣꯏ ꯃꯥꯔꯤ ꯌꯥꯎ ꯇ ꯎꯗꯔꯤ ꯑꯩꯈꯣꯏ ꯃꯥꯗꯤ ꯇꯧ ꯍꯥꯞꯄꯤꯗ꯭ꯔꯤꯑ ꯍꯩꯔꯣꯏꯗ꯭ꯔꯅ ꯃꯦꯟꯕ ꯇꯧꯕꯗꯣ ꯍꯧꯖꯤꯛꯇꯤ ꯌꯥꯗ꯭ꯔꯕꯅꯤꯅ ꯑꯩꯈꯣꯏꯗꯣ ꯑꯩꯈꯣꯏ ꯏꯝꯃꯗ꯭ꯔ ꯀꯩꯅꯣ ꯇꯧꯔ ꯍꯥꯞ ꯐꯟꯖꯗꯤ ꯌꯥꯔ
ꯑꯗꯨꯃꯥꯏꯅ ꯇꯧꯔꯒ ꯍꯥꯞꯍꯜꯂꯣ ꯑꯗ ꯑꯍꯥꯟꯕꯩꯁꯤ ꯅꯅꯝꯕꯅ ꯀꯔꯝꯍꯥꯏꯅ ꯇꯧꯖꯅꯤ ꯀꯩꯅꯣ
ꯑꯝ
ꯑꯩ ꯍꯥꯏꯗꯤꯦ ꯂꯩꯇꯕ ꯈꯈꯣꯏꯗꯤ ꯃꯇꯦꯡ ꯃꯇꯦꯡ ꯌꯥꯝ ꯑꯣꯏ ꯍꯥꯏꯕꯁꯤꯅ
ꯃꯥꯅꯦ ꯃꯥꯅꯦ ꯑꯗꯨꯝ
ꯑꯗꯨ ꯅꯃꯥꯗ ꯇꯧꯔꯝ ꯇꯧ ꯇꯧꯔ ꯑꯗꯨꯝ ꯍꯩꯖꯔꯛꯄꯅꯦ
ꯃꯥꯅꯦ
ꯑꯩꯁꯨ ꯑꯍꯥꯟꯕꯗ ꯍꯩꯔꯝꯄꯣ ꯇꯦ ꯅꯥꯎꯕꯤꯅ ꯇꯥꯛꯑ ꯇꯥꯛꯑ ꯇꯧꯕꯤꯔꯝꯃꯤꯅꯦ
ꯎꯝ
ꯑ ꯁꯨꯝꯗꯩ ꯁꯨꯝ ꯍꯩꯔꯛꯑꯦ ꯇꯧꯔꯃꯤꯅꯕ ꯑꯗꯨꯃꯥꯏꯅ ꯇꯧꯕꯤꯌꯣꯕ ꯑꯩ ꯑꯩꯈꯣꯏ ꯄꯨꯔꯅꯤꯃꯥꯁꯨꯦ ꯍꯥꯞꯆꯜꯂꯣꯅ ꯉꯔꯥꯡ ꯍꯥꯏꯈꯤꯕꯅꯦ ꯑꯗꯣ ꯍꯥꯞꯇꯤ ꯍꯥꯞꯈ꯭ꯔꯦ ꯑꯗꯨꯕꯨ ꯃꯣꯏꯒꯤ ꯂꯨꯄꯥ ꯑꯅꯤ ꯆꯪꯉꯛꯄꯤꯗꯣ
ꯎꯝ
ꯑꯗꯨꯒꯤꯗꯣ ꯂꯥꯛꯑꯀꯥꯟꯗ ꯌꯥꯅꯤ ꯍꯥꯏꯌꯦꯅ ꯑꯗꯣ ꯑꯩꯈꯣꯏ ꯊꯣꯏꯕꯤꯁꯅꯥꯒꯤꯁꯨ ꯇꯧ ꯍꯥꯏꯔꯒ ꯃꯥꯗꯤ ꯑꯦꯀꯥꯎꯟꯗꯣ
ꯑꯩꯁꯨ ꯀꯝ ꯏꯉꯣꯗ ꯃꯤꯉꯣꯟꯗ ꯍꯥꯞꯄ ꯃꯤ ꯃꯥꯏ ꯅꯨꯄꯥꯒꯤ ꯂꯩꯔꯁꯨ ꯃꯥꯏ ꯅꯨꯄꯥꯒꯤ ꯍꯥꯞꯄ ꯌꯥꯏꯌꯦ
ꯑꯗꯨꯅ ꯍꯥꯏꯔꯝꯃꯦ ꯑꯩꯅ ꯃꯥꯏ ꯅꯨꯄꯥ ꯑꯩ ꯍꯥꯞꯂꯣꯅ
ꯑꯗꯨ ꯅꯝ ꯃꯥꯒꯜ ꯁꯅ ꯍꯥꯏꯔ ꯑꯗꯨ ꯝ ꯌꯥꯏꯌꯦ ꯅꯠꯇ꯭ꯔꯣ ꯋꯥꯔꯤ ꯏꯃꯨꯡ ꯃꯅꯨꯡꯒꯤ ꯑꯗꯨꯝ ꯕꯀꯥ ꯁꯪꯅꯕ ꯑꯗꯨꯝ ꯀꯩꯅꯣ ꯇꯧꯕꯠꯅꯦ ꯍꯥꯏꯕ ꯆꯠꯂꯨ ꯍꯥꯏꯌꯣ ꯑꯩꯒꯤꯐꯧ ꯑꯩꯒꯤꯐꯧ ꯑꯦꯀꯥꯎꯟ ꯀꯩꯅꯣ ꯇꯧꯗꯗꯅ ꯑꯩꯈꯣꯏ ꯁ ꯍꯥꯏꯒꯤ ꯍꯥꯞꯄꯦ
ꯅꯁ ꯏ ꯍꯥꯞꯄꯦ
ꯍꯣꯏ ꯑꯗꯨꯅꯦ ꯑꯩꯈꯣꯏꯁꯦꯅ ꯄꯩꯁꯥꯗꯣ ꯃꯤꯉꯣꯟꯗ ꯆꯪꯉ ꯇꯥꯕ ꯍꯧꯖꯤꯛꯀꯤ ꯑꯩꯁ ꯆꯪꯉꯛꯏꯁꯤꯡꯁꯦ ꯄꯩꯁꯥ ꯐꯪꯕ ꯑꯝꯇ ꯅꯠꯇꯦ ꯑꯩꯅ ꯃꯣꯏ ꯑꯗꯨꯝ ꯆꯪꯗꯦꯕ ꯑꯩꯒꯤꯗꯤ ꯌꯥꯝ ꯌꯥꯝꯗ꯭ꯦ ꯂꯨꯄꯥ ꯆꯥꯝꯃꯉꯥꯐꯧ ꯁꯨꯗ꯭ꯔꯤꯌꯦ ꯑꯩꯒꯤꯗꯤ
ꯑ ꯇꯄ ꯑ ꯊꯣꯛꯣꯏ
ꯍꯥꯎ
ꯑ ꯊ